ꯑꯣ ꯑꯩꯗꯤ ꯇꯧꯔꯁꯤꯅꯦ ꯑꯃꯨꯛꯀꯁꯨ
ꯅ ꯐꯣ ꯌꯥꯗꯕꯤꯗꯔꯥ ꯔ ꯁꯤꯁꯦ ꯊꯕꯛ ꯌꯥꯝ ꯂꯩ ꯅꯣꯡꯃꯪꯕ ꯑꯣꯏꯕꯕꯁꯤꯕꯣ
ꯎꯝ ꯃꯥꯥꯡꯂꯤ ꯃꯥꯥꯡꯂꯤ ꯇꯋꯦ
ꯑꯁ ꯑꯩ ꯒꯥꯔꯤ ꯁꯦꯝꯃꯒꯗꯕꯅꯤꯅꯦ ꯑꯩ ꯒꯥꯔꯤꯗꯣ
ꯑꯣ
ꯂꯝꯕꯤꯗꯗꯤ ꯌꯥꯗ꯭ꯔꯦꯅ ꯑꯩ ꯊꯧꯕ ꯉꯝꯃꯔꯣꯏ ꯍꯥꯏꯔꯛꯑꯦꯅ ꯑꯩꯉꯣꯟꯗ ꯁꯦꯝꯗꯤ ꯁꯦꯝꯗꯦ ꯑꯩ ꯊꯧꯕ ꯉꯝꯃꯔꯣꯏꯅ ꯍꯥꯏꯔꯛꯑꯦꯅꯦ ꯒꯥꯔꯤꯗꯣ
ꯅꯪ ꯁꯦꯝꯕꯤꯗꯕꯤꯗ ꯑꯗꯨꯝ ꯊꯧꯖꯤꯜꯂꯨꯔ ꯄꯕ
ꯅꯪ ꯅꯣꯏ ꯊꯧꯔꯛꯑꯣ ꯑꯩꯒ ꯃꯥꯕꯨꯨꯛ ꯇꯣꯡꯒꯦ ꯑꯩꯒꯤ
ꯎ ꯋꯥꯉꯉꯣꯅꯔꯅꯤ ꯑꯩ ꯁꯦꯝꯕ ꯉꯝꯃꯔꯣꯏ ꯑꯩ ꯊꯧꯕ ꯉꯝꯃꯔꯣꯏ ꯅꯪ ꯑꯣꯏꯅ ꯑ꯭ꯔꯣ ꯑ ꯇꯣꯉꯒꯤ ꯁꯤꯅꯦꯃꯥ ꯍꯥꯏꯏꯅꯦ ꯑꯩꯉꯣꯟꯗ
ꯁꯦꯝꯗ꯭ꯔꯒꯗꯤꯇꯥꯁꯦꯀꯟꯇꯤ ꯆꯟꯖꯩ
ꯑꯣ ꯆꯔꯤ ꯇ ꯇꯧꯔꯤ ꯃꯥꯅ
ꯑꯗꯨꯗꯤ ꯥꯁ ꯑꯇꯩ ꯄ ꯁꯦꯝꯕꯅꯥ
ꯑ ꯈꯪꯗꯦ ꯉꯥꯏ ꯁꯦꯝꯕ ꯁꯤꯗ ꯉꯥꯏ ꯀꯩꯅꯣꯗ ꯑꯗꯨꯝ ꯁꯝꯅ ꯄꯨ ꯆꯦꯛꯇ
ꯑꯗꯨꯗꯤ ꯈꯪꯒꯥꯟꯗ ꯆꯠꯂꯒ ꯉꯟꯇꯥꯔ ꯄꯤꯁꯜꯂꯨꯔꯒ
ꯀꯔꯤ ꯇꯧꯗꯣꯏꯅꯣ ꯑꯗꯨꯒ
ꯁꯤꯃꯝ ꯃꯍꯔꯒꯅꯪ
ꯀꯥꯏ ꯑꯩꯅ ꯀꯥꯏꯖꯣꯏ ꯄꯁ ꯍꯥꯏ ꯍꯣꯏꯦꯗꯤ ꯌꯥꯎꯗ ꯅ ꯐꯣꯟ ꯑꯣꯏꯣꯏꯗꯔꯣ
ꯌꯦꯁ ꯎꯇꯣꯝ ꯇꯣꯡꯉꯒ
ꯀꯩꯁꯨ ꯍꯥꯟꯂꯤ ꯋꯥ ꯑꯩꯗ ꯑꯩꯖꯤ ꯁꯦꯝꯒꯗꯣꯏꯁꯦ ꯀꯔꯤ ꯀꯔꯤꯅꯦꯅ ꯌꯥꯗꯕꯗꯨꯕꯣ꯫ ꯌꯥꯗꯕꯉꯩ ꯌꯦꯡ ꯉꯛꯑꯅꯤ ꯑꯗꯨ꯫ ꯁꯦꯝꯃꯤꯀꯥꯟ ꯁꯦꯝꯍꯧꯕ ꯐꯩꯌꯦꯕ ꯒꯥꯔꯤꯁꯦ꯫
ꯃꯆꯤꯠ ꯃꯆꯤꯠ ꯆꯠꯅꯗꯣꯏꯁꯤꯔꯨꯛ꯫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
ꯍꯣꯏ ꯄꯩꯁꯥ ꯑꯇꯩ ꯄꯤꯗꯔꯁꯨ ꯃꯌꯥꯝ ꯁꯦꯝꯃꯅꯤꯅ ꯁꯦꯜꯗꯤ ꯇꯥꯎ ꯍꯥꯏꯔ ꯌꯥꯏ꯫ ꯀꯣ꫰꫰ ꯃꯆꯦꯠ ꯃꯆꯦꯠ ꯁꯦꯝꯕꯗꯨꯗꯤ ꯑꯃꯈꯛ ꯁꯦꯝꯕꯗꯨꯗꯤ ꯀꯃꯥꯏꯅ ꯇꯥꯎ ꯍꯥꯏꯔꯅꯤ꯫
ꯑꯗꯨꯅꯦꯃꯤ ꯑꯩꯅ ꯍꯥꯏꯖꯦ꯫ ꯑꯗꯒꯤ ꯃꯌꯥꯝ ꯁꯦꯝꯕꯗꯨꯗꯤ ꯃꯣꯏ ꯑꯁꯦꯝꯃꯟꯗꯣ ꯀꯩꯁꯨ ꯌꯥꯝꯅ ꯂꯧꯅꯤꯡꯗꯦꯕ꯫ ꯄꯣꯠꯇꯨ ꯃꯣꯏꯗꯤ ꯂꯧꯅꯤꯅ ꯄꯩꯁꯥꯗꯨ ꯌꯥꯝ ꯆꯪꯉꯤꯅꯤꯅ ꯄꯣꯠ ꯂꯩꯕꯗꯨꯗ꯫
ꯄꯣꯠ ꯂꯩꯕꯗꯨꯅꯤ ꯆꯪꯉꯤꯁꯤ ꯑꯁ ꯇꯧ꯫ ꯇꯥꯔꯦꯠꯇꯤ ꯆꯪꯗꯣꯏ ꯃꯥꯜꯂꯤꯕꯣ꯫
ꯑꯁ꯫
ꯑꯩ ꯀꯣꯛꯀ ꯉꯥꯎꯖꯩꯗ꯫
ꯇꯨꯝꯗꯧꯔꯤꯅꯦ ꯖꯨꯔꯨ ꯖꯨꯔꯨ꯫
ꯖꯨꯔꯨ ꯖꯨꯔꯨ ꯇꯝꯕꯤꯅꯤ ꯃꯁꯥꯗꯤ ꯫ ꯇꯥꯟꯕꯗꯗꯤ ꯌꯥꯝ ꯂꯨꯕ꯫
ꯀꯨꯏꯁꯨ ꯆꯪꯕ ꯋꯥꯁꯨ ꯋꯥꯕꯀꯣ ꯂꯣꯏꯁꯤꯟꯕꯗꯤ꯫
ꯂꯣꯏꯁꯟꯕꯗꯤ ꯀꯥꯏꯗꯅꯣꯏꯍꯦ ꯁꯦꯀꯦꯟ ꯐꯥꯔꯗꯦ ꯑꯩ ꯂꯣꯏꯁꯤꯟꯕꯤꯒꯦ ꯅꯪ ꯄꯩꯁꯥ ꯀꯌꯥꯅꯣ ꯑꯩꯉꯣꯟꯗ ꯄꯤꯔꯛꯑꯣ꯫ ꯫
ꯑꯩ ꯑꯩꯅꯤ꯫ ꯑꯩꯁꯨ ꯍꯩꯌꯦ ꯂꯥꯛ ꯑꯃꯇ ꯄꯤꯌꯣ ꯑꯩ ꯁꯅꯥꯑꯃꯇ ꯂꯦꯞꯄꯨꯒꯦ ꯍꯧꯖꯤꯛ ꯆꯠꯂꯒ꯫
ꯇꯧꯔꯛꯑꯦ ꯃꯥꯏ ꯋꯥꯔꯤꯁꯦ ꯇꯥꯅꯤꯡꯗꯕꯁꯦ ꯍꯧꯔꯛꯑꯦ ꯍꯧꯖꯤꯛ꯫
ꯑꯩ ꯁꯅꯥ ꯄꯥꯝꯃꯦ ꯑꯩ꯫
ꯅꯥꯅꯤꯡꯒ ꯍꯥꯏꯔꯗꯤ꯫ ꯊꯣꯛꯊꯣꯛꯑꯣ ꯋꯥꯔꯤꯗꯣ ꯑꯃ ꯁꯥꯔꯛꯑꯣ꯫
ꯀꯔꯤꯅꯣꯝꯃ ꯍꯥꯏꯒꯦ ꯇꯧꯔꯝꯕꯅꯤ ꯑꯩꯁꯦ ꯀꯥꯎ ꯊꯣꯛꯈꯔꯦ꯫
ꯀꯩꯅꯣ ꯍꯥꯏꯔꯣ꯫
ꯀꯥꯎꯒꯔꯦꯕ ꯍꯥꯏꯒꯦ ꯇꯧꯔꯝꯕꯅꯦ ꯀꯥꯎꯊꯣꯛꯈ꯭ꯔꯦ ꯍꯥꯏꯕ꯫
ꯀꯩꯅꯣ ꯀꯩꯩꯅꯣ ꯍꯥꯏꯒꯦ ꯇꯧꯔꯝꯕꯅꯦ ꯍꯔꯥ ꯀꯥꯎꯊꯣꯛꯈ꯭ꯔꯦ ꯍꯥꯏꯔꯤꯁꯤꯕꯣ꯫
ꯑꯗꯨ ꯅꯪ ꯒꯥꯔꯤꯒꯤ ꯀꯟꯅ ꯍꯥꯏꯔꯤꯀꯥꯟꯗꯅꯦ ꯑꯩꯁꯦ ꯀꯩꯅꯣꯝ ꯅꯤꯡꯁꯤꯡꯉꯝꯕꯅꯦꯕ꯫
ꯀꯣꯏꯕ ꯆꯠꯄꯒꯤꯔ ꯆꯤꯟꯖꯥꯛꯀꯤꯔ꯫
ꯑꯃꯇ ꯅꯥꯠꯇꯦ꯫
ꯉꯅꯨ ꯌꯦꯟ ꯂꯣꯏꯕꯩꯔ꯫
ꯑꯍꯥ ꯑꯣꯟꯊꯣꯛ ꯊꯤ ꯀꯥꯎꯏꯗ꯫
ꯀꯥꯎꯒꯔ ꯗꯤ ꯋꯥꯔꯤ ꯑꯇꯣꯞꯄ ꯑꯃꯃꯨꯛ ꯍꯧꯔꯁꯦ꯫
ꯑꯪ ꯍꯧꯔꯛꯑꯣ꯫
ꯑꯩꯅ ꯍꯧꯔꯛꯏꯔꯣ ꯅꯪ ꯐꯣꯟ ꯇꯧꯔꯛꯏꯁꯦ ꯀꯩꯗꯧꯕꯤꯅꯣ ꯑꯗꯨꯗꯤ ꯑꯩꯉꯣꯟꯗ꯫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
ꯅꯪ ꯏꯝꯄꯣꯔꯇꯦꯟ ꯂꯩꯇꯔꯕ ꯋꯥꯔꯤ꯫
ꯉꯥꯏꯈꯣ ꯉꯥꯏꯈꯣ꯫ ꯅꯪ ꯆꯤꯡ ꯆꯠꯂꯨꯕꯒꯤ ꯐꯣꯇꯣ ꯑꯃ ꯉꯥꯍꯥꯃꯨꯛ ꯑꯩꯉꯣꯟꯗ ꯊꯥꯔꯛꯄꯗꯣ꯫
ꯀꯔꯝꯕꯅꯣ꯫
ꯆꯤꯡꯗ ꯀꯣꯏꯔꯨꯕꯒꯤ ꯍꯣꯏ ꯅꯪꯅ ꯂꯩ ꯃꯔꯛꯇꯒ ꯂꯦꯞꯄꯒ ꯈꯨꯠꯀ ꯇꯤꯡꯊꯣꯛꯑꯒ꯫ ꯀꯥꯏꯀꯨ ꯄꯣꯁꯇ ꯐꯣꯇꯣ ꯀꯥꯞꯄꯗꯣ ꯀꯥꯏꯀꯨ ꯄꯣꯁ ꯍꯥꯏꯕ꯭ꯔꯥ ꯀꯣꯀꯨꯜ ꯄꯣꯁ ꯍꯥꯏꯕ꯭ꯔꯥ꯫ ꯑꯗꯨ ꯌꯥꯝ ꯐꯖꯩ ꯍꯥꯏꯕꯅꯤ ꯈꯥꯏꯒꯦ ꯇꯧꯅꯤꯗ
ꯑꯗꯨꯗꯤ ꯆꯠꯄꯒ ꯐꯪꯗ꯭ꯔꯦꯅ ꯀ ꯅꯨꯡꯉꯥꯏꯕꯅꯤ ꯑꯩꯈꯣꯏꯗꯤ ꯀꯔꯤ ꯀꯥꯡꯕꯨꯁꯦ ꯁꯦꯡꯃꯥꯏ ꯁꯦꯡꯃꯥꯏꯗ ꯆꯪꯗꯣꯏꯅꯤ ꯍꯀꯋꯥꯒ
ꯁꯨꯃꯥꯏꯅ ꯁ꯭ꯋꯥꯏ ꯆꯪ ꯌꯥꯗ꯭ꯔꯦꯀꯣ
ꯑ ꯀꯉꯗꯣ ꯅꯨꯡꯉꯥꯏꯕꯅꯦ ꯑꯩꯈꯣꯏꯗꯤ ꯀꯩꯅꯣꯗꯤꯩ ꯀꯥꯔꯦ ꯀꯧꯕꯨꯁꯦ ꯀꯥꯐꯝ ꯑꯅꯤ ꯁꯨꯏꯕꯀꯣ ꯑꯃ ꯃꯈꯣꯡ ꯂꯩꯀꯥ ꯑꯃ ꯑꯃ
ꯎꯝ
ꯑꯗꯒꯤ ꯃꯌꯥꯏꯗꯩ ꯀꯥꯕ ꯑꯃ
ꯑꯦ ꯃꯌꯥꯗꯅꯦ ꯀꯃꯥꯏꯅ ꯀꯥꯏꯗ ꯒꯥꯔꯤ ꯊꯧꯒꯗꯣꯏꯕ
ꯏꯊꯣꯛꯄꯐꯝ ꯂꯩꯌꯦꯕꯀꯣ ꯃꯌꯥꯏꯗ ꯑꯃ
ꯑꯥ
ꯑꯗꯨꯗꯣ ꯑꯩꯈꯣꯏꯗꯤ ꯃꯈꯣꯡꯗꯤ ꯑꯗꯨꯝ ꯀꯥꯏꯌꯦꯕꯀꯣ
ꯎꯝ
ꯂꯥꯔꯛꯄꯁꯤ ꯃꯤꯅ ꯍꯥꯏꯔꯛꯀꯅꯤ ꯅꯪ ꯀꯃꯨꯛ ꯀꯥꯕ ꯃꯇꯝꯗ ꯅꯪꯁꯦ ꯅꯣꯡ ꯀꯗ ꯌꯦꯠꯂꯣꯝꯗ ꯑꯗꯨꯝ ꯆꯠꯇꯣꯏꯅꯦꯕ
ꯎꯝ
ꯍꯣꯏ ꯍꯣꯏ ꯂꯝ ꯂꯣꯡꯗꯤ ꯐꯪꯉꯝꯕꯁꯨꯅꯦ
ꯎꯝ
ꯇ ꯌꯥꯎꯉꯦꯗꯤ ꯆꯛꯀꯗꯕ ꯑꯣꯏꯔꯣꯝ ꯍꯥꯏꯕ ꯌꯥꯗꯦ ꯌꯦꯂꯣꯝꯗ ꯑꯗꯨꯝ
ꯍꯔꯣꯝ ꯍꯥꯏꯔꯦ ꯀꯩꯗꯧꯗꯦꯕ
ꯂꯝꯕꯤꯄ ꯆꯠꯈꯤꯗꯣꯏꯔꯤ ꯐꯥꯎꯕ ꯑꯃ ꯍꯥꯏꯔꯗꯤ ꯑꯁꯤꯕꯨ ꯀꯔꯤꯅꯣꯁꯤ ꯑꯉꯥꯡ ꯃꯆꯥꯗꯣ ꯍꯪꯉꯤ
ꯌꯦꯠꯂꯣꯝ ꯁꯨꯝ ꯍꯥꯏꯔꯒꯅ ꯀꯧꯕ꯭ꯔꯨ ꯌꯧꯔꯦ ꯑꯣꯏꯔꯣꯝ ꯁꯨꯝ ꯍꯥꯏꯔꯒꯅ ꯁꯨꯝ ꯀꯩ ꯇꯥꯈꯤꯗꯣꯏꯅꯣ ꯁꯨꯝ ꯈꯪꯅꯤꯡꯉꯛꯄꯋ ꯗ
ꯅꯪ ꯆꯠꯂꯒ ꯌꯦꯡꯉꯨꯔꯣ ꯑꯣꯔꯣ ꯁꯨꯝ ꯆꯠꯂꯒ ꯅ ꯀꯩ ꯇꯥꯔꯒꯦ ꯑꯩꯈꯣꯏꯒꯤ ꯀꯕꯨꯨ ꯀꯕ ꯂꯥꯛꯄꯅꯦ
ꯑꯩ ꯕꯨꯠ ꯑꯣꯜꯂꯀꯥꯟꯗ ꯑꯩꯅ ꯆꯠꯂꯒꯦ ꯍꯤꯡꯉꯒꯗꯤ ꯆꯠꯄ ꯌꯥꯔꯣꯏ
ꯑꯗꯨꯁꯂꯗ
ꯎ ꯑꯗꯨꯗꯒꯤ ꯑꯃꯨꯛ ꯍꯧꯖꯤꯛꯀꯤ ꯃꯌꯥꯏꯗꯣ ꯌꯧꯔ ꯃꯌꯥꯏꯗꯣ ꯀꯥ ꯍꯜꯂꯛꯇꯣꯏꯅꯦꯕ ꯃꯁ ꯃꯤ ꯃꯌꯥꯝ ꯂꯩꯔꯝꯒꯅꯦꯕ ꯑꯗꯨꯝ ꯒꯥꯔꯤ ꯊꯧꯒꯠꯂꯒ
ꯎꯃ
ꯑꯗꯨꯗꯒꯤ ꯑꯃꯨꯛ ꯑꯩꯈꯣꯏꯁ ꯄꯣꯟꯅ ꯑꯗꯨꯒꯤ ꯃꯌꯥꯏꯗꯨꯗꯒꯤ ꯑꯃꯨꯛ ꯂꯛꯈꯤꯗꯣꯏꯅꯦꯕ ꯃꯌꯥꯏꯗꯨꯗꯤ ꯂꯝꯕꯤ ꯂꯩꯕ ꯁꯣꯔꯣꯛ ꯇꯥꯕꯅꯦꯕꯗꯤ ꯃꯗꯨ ꯀꯥꯅꯤꯡꯗꯦꯅ ꯑꯩꯈꯣꯏꯅ ꯃꯌꯥꯏꯗꯤ ꯀꯥꯗꯦꯕ ꯃꯊꯛꯇ ꯍꯣꯡꯅꯤ ꯀꯥꯏꯕ ꯑꯗ ꯀꯥꯀꯥꯂꯥꯅꯤ ꯀꯥꯈꯂꯥꯅꯤ ꯑꯗꯨꯒ ꯑꯩꯈꯣꯏꯁꯦ ꯑꯃꯝ ꯂꯣꯅ ꯑꯃ ꯂꯩꯌꯦꯕꯀꯣ ꯑꯃꯝ ꯂꯣꯛꯑꯅ ꯁꯤꯁꯤꯡꯒꯁꯤ ꯑꯃꯕ
ꯎꯝ ꯃꯝꯕꯕꯥꯥ
ꯍꯣꯏ ꯃꯝꯃꯦ ꯑꯗꯨꯝ ꯋꯥ ꯌꯥꯝ ꯍꯧꯋꯦꯕꯀꯣ
ꯑꯝ
ꯋꯥꯅ ꯈꯗ ꯑꯗꯨ ꯃꯃꯦꯕ
ꯎꯝ
ꯑꯗꯨꯗ ꯅꯀꯟ ꯂꯣꯛꯀ ꯆꯦꯂꯦꯕ
ꯎꯝ
ꯑꯗꯣꯗꯣ ꯑꯗꯨꯗ ꯍꯤꯡꯡꯂꯛꯑꯅꯤ ꯑꯩꯈꯣꯏꯅ ꯆꯠꯇꯣꯏꯁꯦꯀꯣ ꯑꯗꯨꯗ ꯅꯣꯡꯃ ꯑꯃ ꯍꯤꯡꯡꯂꯛꯊꯣꯛꯑꯅꯤ ꯅꯣꯡꯉꯥꯜꯂꯒ ꯀꯧꯕꯨ ꯌꯧꯅꯕ ꯀꯥꯈ꯭ꯔꯅꯤ
ꯑꯣ ꯇꯨ ꯗꯦꯖꯔꯅꯤ ꯇꯅꯦ ꯇ
ꯅꯣꯡꯃꯗ ꯈꯤꯇ ꯉꯝꯃꯤꯗ ꯌꯧꯋꯦꯕꯀꯣ ꯑꯩꯈꯣꯏꯅ ꯁꯨꯝ ꯑꯅꯤꯗꯣ ꯑꯃꯨꯛ ꯃꯆꯦꯆꯦꯠ ꯀꯥ ꯅꯨꯡꯉꯥꯏꯔꯅꯦꯕ ꯃꯆꯦꯠꯇꯨꯗ ꯃꯐꯝꯗ ꯏꯪꯉꯦꯛꯄ ꯌꯥꯝ ꯅꯨꯡꯉꯥꯏꯕꯅꯦꯕ ꯎꯝ
ꯂꯦꯛꯄꯗ ꯁꯥꯗꯤ ꯊꯣꯛꯂꯛꯇ꯭ꯔꯣ
ꯊꯣꯀ ꯂꯛꯇꯗ ꯑꯗꯨꯄꯤ ꯀꯥ ꯈꯂꯒ ꯑꯗꯨꯣꯡ ꯀꯩꯁꯨ ꯀꯨꯏꯅ ꯆꯪꯗ꯭ꯔꯦꯕ ꯑꯗꯨꯗꯩ ꯀꯥꯛꯄꯗꯣ ꯑꯨꯨꯝ ꯃꯇ ꯌꯧꯕꯗ ꯀꯩꯅꯣ ꯑꯣ ꯄꯨꯠꯇꯦꯗ ꯎꯝ ꯀꯥꯎꯗ ꯋꯥꯈꯣꯏ ꯀꯨꯝꯃꯛꯄꯗꯗꯤ ꯃꯁꯥꯅꯅ ꯆꯦꯟꯊꯖꯈꯤꯗꯨꯅꯤ ꯃꯔꯔꯣꯡ ꯃꯔꯣꯔꯣꯡ ꯃꯔ꯭ꯔꯣ
ꯎꯝ ꯀꯕ꯭ꯔꯨꯁꯦ ꯑ ꯑꯋꯥꯡꯕ ꯆꯤꯡ ꯆꯤꯡꯉꯅꯤꯀꯣ ꯃꯅꯤꯄꯨꯔꯒꯤ
ꯀꯥꯡꯨꯅ ꯑꯣꯏꯔꯝꯃꯣꯏ ꯃꯅꯤꯨꯔ ꯈ꯭ꯋꯥꯏ ꯋꯥꯡꯃꯗꯤ ꯇꯦꯖꯨꯚꯏꯗꯏꯅꯦ ꯃꯟ ꯇꯦꯖꯨ
ꯎꯝ
ꯇꯁꯨ ꯋꯥꯏꯗꯅꯦ ꯆꯨꯝꯅꯉꯁꯨ
ꯇꯤꯁꯨ ꯇꯥꯗ꯭ꯔꯤ ꯃꯩꯇꯩꯂꯣꯟꯗ ꯀꯩ ꯀꯧꯕꯧꯒ ꯂꯩꯦ
ꯇꯦꯝꯄꯨ ꯍꯥꯏꯕ꯭ꯔ ꯇꯤꯖꯨ ꯍꯥꯏꯕ ꯇꯦꯝꯄꯨ ꯍꯥꯏꯕ ꯃꯥꯂꯦ ꯇꯦꯝꯄꯨ ꯍꯥꯏ ꯇꯦꯝꯄꯨ ꯅꯥꯄꯇꯤ ꯆꯂꯕ ꯑꯇꯣꯞꯄ ꯑꯃꯗ ꯐꯥꯎꯛꯄꯅꯦ ꯃꯥꯁꯦ ꯃꯃꯤꯡ ꯑꯇꯣꯞꯄ
ꯁꯨꯝ ꯑꯋꯥꯡꯕ ꯆꯤꯡꯗꯣꯏ ꯅꯠꯇ꯭ꯔꯣ ꯃꯥꯁꯨ ꯐꯥꯁ ꯇꯥꯗ꯭ꯔꯁꯨ ꯍ꯭ꯔꯨꯁꯨ
ꯍꯣꯏꯗ ꯋꯥꯡꯕꯅꯤ ꯋꯥꯇꯁꯨꯖꯠꯇꯕꯨꯣ ꯍꯅꯤ ꯄꯥꯎꯕꯅꯤ ꯏꯅꯦ ꯀꯔꯤꯕ ꯑꯀꯣ ꯇꯦꯝꯄꯨ ꯍꯥꯏꯕꯅꯦ ꯑꯣ ꯏꯁꯣꯔ ꯃꯥꯎꯟ ꯏꯁꯣꯔ ꯁ ꯍꯗ ꯑ ꯁꯍꯥꯏꯗ ꯃꯥ
ꯎꯝ
ꯑꯗꯨꯗꯤ ꯈꯪꯗꯦ ꯀꯥꯗ꯭ꯔꯔꯤ ꯀꯥꯏꯅꯗꯒꯤ ꯁꯦꯅꯥꯄꯇꯤ ꯀꯩꯃ ꯉꯗꯦꯗ
ꯀꯣꯟꯅ ꯁꯦꯐ ꯑꯣꯏꯔꯀꯥꯟꯗ ꯏꯕꯥꯅꯤ ꯀꯥꯔꯣꯁꯦ
ꯑꯣꯗꯤ ꯇ ꯀ ꯆꯂꯣꯑꯦ ꯅꯪꯒ ꯅꯨꯄꯤ ꯑꯁꯤ ꯌꯥꯥꯡꯃꯤꯟꯅꯕ ꯌꯥꯕ ꯅꯗꯦ ꯃ ꯃ ꯃꯨꯔꯁ ꯉ
ꯅꯨꯄꯤꯒ ꯆꯤꯡꯒꯥꯃꯤꯟꯅ ꯍꯧꯖꯤꯛ ꯋꯥꯏꯗꯤꯦ ꯍꯥꯏꯕꯅꯦ
ꯑꯥꯏꯅ ꯅꯨꯄꯤꯒ ꯆꯠꯃꯤꯟꯅꯕ ꯊꯕꯛ ꯑꯝꯇ ꯅꯨꯡꯉꯥꯏꯕ ꯑꯝꯇ ꯂꯩꯇꯦ ꯕꯖꯥꯔꯗꯒꯤꯩ ꯄꯣꯠ ꯂꯩꯃꯤꯟꯅꯔꯁꯨ ꯏꯁ ꯃꯣꯏ ꯉꯥꯏꯕꯗꯨꯗ ꯑꯋꯥꯕ ꯉꯣꯏ
ꯑ ꯀꯩꯅꯣꯗ ꯄꯣꯠꯁꯨ ꯈꯔ ꯈꯟꯗꯗꯤꯦ ꯀꯩꯅꯣꯅꯦ ꯄꯨꯊꯣꯔꯛꯄ ꯑꯝꯇ ꯄꯥꯏꯔ ꯂꯥꯛꯄ ꯌꯥꯕꯣꯗꯤ
ꯨꯔ ꯗꯨꯀꯥꯟꯝꯇ ꯆꯪꯒꯅꯤ ꯑꯗꯨꯗꯨꯗ ꯌꯣꯜꯂꯝꯕ ꯄꯣꯠꯇꯣ ꯁꯠ ꯁꯠ ꯁꯠ ꯁꯠ ꯁꯠ ꯑꯄꯥꯝꯕ ꯑꯃꯅꯤꯗ ꯈꯜꯂꯅꯤ
ꯗꯨꯀꯥꯟꯗꯨꯗ ꯑꯄꯥꯝꯕ ꯌꯥꯎꯗ꯭ꯔꯗꯤ ꯀꯃꯥꯏꯅ ꯇꯧꯕ
ꯑꯗꯨ ꯂꯃꯟ ꯁꯤꯟꯕꯩ ꯋꯥꯔꯤꯅꯤꯗ ꯅꯣꯏꯗꯤ ꯑꯗꯨ ꯇꯧꯔꯦ ꯗꯨꯀꯥꯟꯁꯦ ꯄꯥꯝ ꯌꯥꯔ ꯑꯃ ꯖꯣꯁꯣꯟ ꯑꯃ ꯃꯅꯨꯡ ꯐꯪꯒꯦ ꯍꯥꯏꯔ ꯂꯧ ꯆꯠꯈꯤꯅꯦꯕ ꯅꯣꯏꯗꯤ ꯍꯪꯉꯦ ꯅꯪ ꯇꯧꯔꯤ ꯊꯕꯛꯀꯤ
ꯐꯒꯛꯇꯔ ꯀ ꯀꯥꯡ ꯊ
ꯍꯥꯟ ꯆꯖꯥꯟꯅ ꯑꯃꯨꯛ ꯂꯧ ꯂꯥꯛꯇꯣꯏꯅꯦꯕ ꯑꯃꯨꯛ ꯃ ꯄꯣꯠꯁꯨ ꯄꯛ ꯌꯥꯎꯔꯔꯕꯁꯨ ꯅꯣꯏꯗꯤ ꯃꯃꯜꯁꯨ ꯑꯃꯨꯛꯪꯉꯅꯦ ꯃꯃꯁꯦꯨꯛ ꯊꯤꯔꯛꯑꯅꯤꯅ ꯊꯨꯔꯤꯁꯤꯀꯣ ꯑꯣ
ꯃꯃꯟꯗ ꯁꯕꯦ ꯇ ꯏꯅꯤꯅꯦ
ꯑꯗꯨꯅ ꯍꯦꯟꯅ ꯅꯨꯡꯉꯥꯏꯇꯕꯅꯤ ꯍꯥꯏꯁꯦ
ꯑꯗꯣ ꯀꯩꯅꯣ ꯇꯧꯔꯗꯤ ꯍꯥꯏꯗꯤ ꯈꯪꯅ ꯣ ꯑꯗꯨ ꯂꯧ ꯎ ꯈꯪ ꯃꯤ ꯂꯩꯔꯗꯤ ꯃꯣꯏ ꯃꯃꯟꯗꯣ ꯌꯥꯝ ꯍꯥꯏꯖꯤꯟꯗꯦ ꯈꯪꯉꯗꯤꯀꯣ ꯑꯗꯩ ꯑꯗꯨꯝ ꯂꯩꯗ ꯑꯩꯈꯣꯏꯁꯦ ꯐꯤꯔꯣꯜ ꯂꯩ ꯆꯠꯄꯗꯨ ꯃꯣꯏ ꯃꯥꯒ ꯃꯃꯥꯟꯅꯕꯤ ꯀꯩꯀ ꯑꯗꯨꯝ ꯂꯩꯕꯗꯨ ꯀꯥꯔ ꯑꯃ ꯂꯩꯌꯦꯕꯀꯣ ꯑꯗꯨꯗꯤ ꯑꯗꯨꯝ ꯃꯃꯜꯁꯦ ꯍꯥꯏꯊꯤ ꯃꯉꯣꯟꯗꯁꯨ ꯃꯥꯡꯗꯕ ꯑꯩꯈꯣꯏꯗꯁꯨ ꯌꯥꯝ ꯍꯦꯟꯖꯤꯟꯗꯕꯤ ꯄꯨꯂꯞ ꯍꯤꯡꯃꯤꯟꯅ ꯌꯥꯕ ꯄ꯭ꯔꯥꯏꯖꯇ ꯍꯥꯏꯌꯦꯕꯀꯣ ꯄꯨꯂꯞ ꯍꯤꯡꯃꯤꯟꯅ ꯌꯥꯗꯕ ꯄ꯭ꯔꯥꯏꯖ ꯍꯥꯏꯔꯛꯄꯁꯤꯅꯦꯕ ꯃꯌꯥꯝꯅ ꯁꯔꯚꯦ ꯇꯧ ꯆꯠꯂꯤꯁꯦ
ꯑꯩꯁꯨ ꯉꯔꯥꯡ ꯈꯣꯡꯒꯥꯎꯝ ꯂꯩꯑꯦꯕꯀꯣ ꯉꯥꯎꯁꯦ ꯑꯩꯈꯣꯏ ꯑꯗꯨꯝ ꯈꯪꯅꯩꯌꯦꯕ ꯅꯨꯄꯥꯗꯣ ꯀꯥꯎꯁꯦ ꯑꯩꯒꯤ ꯏꯃꯥꯗ ꯑꯍꯟꯅ ꯑꯃ ꯂꯩꯕꯤꯕ
ꯎꯝ
ꯃꯉꯣꯟꯗ ꯑꯗꯨꯝ ꯆꯥꯝꯃꯉꯥ ꯌꯥꯈꯩꯗꯤ ꯇꯥꯕ ꯌꯥꯔꯣꯏ ꯆꯥꯝꯃꯉꯡꯈꯩꯗꯤ ꯌꯣꯟꯈꯤꯕꯀꯣ
ꯎꯝ
ꯑꯩꯉꯣꯟꯗ ꯁꯤ ꯆꯝꯥꯕꯤꯔꯣ ꯃꯥ
ꯎꯝ
ꯅꯪ ꯃꯗꯣꯏꯔꯤꯁꯤ ꯌꯣꯜꯂꯤꯣꯏꯅꯤ ꯆꯥꯃꯥꯈꯩꯗ ꯍꯥꯏꯔꯒ ꯑꯗꯨꯝ
ꯑꯗꯨꯝ ꯑꯗꯨꯃꯥꯏꯅ ꯇꯧꯕꯗꯣ ꯀꯩꯁꯨ ꯃꯉꯣꯟꯗ ꯇꯥꯎ ꯈꯣꯠꯂꯨꯒ ꯀꯩ ꯌꯥꯝ ꯀꯟꯅ ꯍꯥꯏꯅꯤꯡꯗꯕꯅꯦ ꯍꯥꯏꯕ ꯑꯗꯨꯝ ꯌꯥꯅ ꯄꯤꯔꯛꯑꯕꯅꯤꯗꯥꯅ
ꯑꯃꯃꯨꯀꯦ ꯑꯗꯨꯁꯨ ꯍꯨꯝꯖꯤ ꯌꯥꯗꯦ
ꯍꯣꯏ ꯑꯃꯨꯛ ꯇꯧꯔꯛꯑꯒꯦ ꯀꯔꯤ ꯌꯥꯝ ꯅꯨꯡꯉꯥꯏꯔꯤ